ꯑ ꯇꯥꯥꯏꯦ ꯇꯥꯥꯏꯦ
ꯎ ꯇꯥꯏ ꯀꯩꯗꯧꯔꯝꯃꯤꯅꯣ
ꯀꯩꯝ ꯇꯧꯗ ꯁꯨꯝꯃꯤ ꯂꯩꯔ ꯃꯥꯅꯦ
ꯑꯣ ꯆꯥꯛ ꯏꯁꯤꯡꯗꯦ ꯍꯣꯠꯅꯔꯕꯣ ꯉꯁꯤꯒꯤ
ꯑꯥ ꯆꯥꯔꯦ
ꯆꯔꯦ
ꯑꯥ ꯀꯩꯅꯣ ꯀꯥꯡꯁꯣꯏ ꯆꯥꯏ ꯅꯪꯗꯤ
ꯑꯩ ꯆꯥꯗ꯭ꯔꯤꯌꯦ ꯉꯁꯤꯒꯤꯗꯤ ꯍꯣꯔꯦꯟ ꯉꯥꯛꯇꯪ ꯂꯩꯔꯗꯤ ꯆꯥꯔꯅꯤ
ꯊꯦꯡꯉꯤꯅꯦ ꯎꯝ ꯉꯥꯛ ꯑꯍꯥꯎꯕ ꯊꯣꯡꯉꯝꯗꯧ ꯃꯥꯜꯂꯤ
ꯑꯧ ꯉꯁꯤꯁꯦ ꯌꯦꯟ ꯊꯣꯡꯉꯦ ꯆꯥꯔꯁꯦꯅ ꯑꯁꯣꯝꯗ ꯑꯣꯏꯅ ꯍꯥꯏꯔꯛꯑꯕ ꯑꯗꯨꯒꯤ ꯆꯥꯛꯄꯨꯗꯤ ꯂꯣꯏꯔꯦ ꯏꯟꯖꯥꯡꯗꯤ ꯑꯁꯣꯝꯗ ꯑꯣꯏꯅ ꯏꯃꯥꯅꯕꯈꯩ ꯊꯣꯡꯉꯦ ꯑꯗꯨꯗ ꯆꯥꯔꯁꯤ ꯌꯥꯎ ꯆꯥꯕ ꯌꯥꯎꯔꯁꯦꯅ ꯏꯔꯨꯖꯔꯝꯕꯅꯦ ꯑꯗꯨꯒꯤ ꯂꯨꯖ ꯂꯣꯏꯔꯒ ꯍꯨꯃꯥꯡ ꯁꯧꯋꯦꯅ ꯑꯃꯨꯛ ꯐꯦꯟ ꯊꯥꯔꯒ ꯐꯦꯟ ꯌꯥꯏꯔꯤ ꯍꯥꯏꯇꯥꯔꯦ
ꯎꯝ ꯅꯨꯡꯁꯥ ꯌꯥꯝ ꯁꯥꯕꯗꯨ ꯅꯠꯇꯦ ꯅꯣꯡꯃꯪꯉꯤꯁꯤꯕꯨ ꯌꯥꯝ ꯁꯥꯔꯕ
ꯅꯣꯏ ꯀꯥꯏꯗꯅꯣ ꯅꯣ ꯍꯧꯖꯤꯛꯁꯤꯗ ꯁꯔꯤꯗ
ꯎ ꯑꯈꯣꯏ ꯑꯈꯣꯏ ꯁꯤꯗꯗꯤ ꯀꯩꯅꯣ ꯅꯣꯡꯃꯪꯉꯦ ꯑꯗꯨꯏꯅꯤ
ꯀꯥꯁ ꯀꯥꯏꯗ ꯂꯩꯅꯣ ꯁꯤꯁꯇꯕꯨ
ꯑ ꯁ꯭ꯀꯨꯜꯗ ꯂꯩꯔꯤ
ꯁ꯭ꯀꯨꯜ
ꯑꯥ
ꯑꯣ ꯀꯩ ꯁ꯭ꯀꯨꯜ ꯑꯣꯏꯗꯣꯏꯕ
ꯑꯁ ꯑꯗꯨꯗꯤ ꯍꯥꯏꯔꯔꯣꯏꯒꯦ
ꯑꯣ ꯑꯣ ꯀꯔꯤ ꯏꯀꯥꯏꯊꯤꯒꯟꯕ ꯃꯥꯜꯂꯦꯕ
ꯎꯝ
ꯍꯥꯏꯗꯤ ꯁ꯭ꯀꯨꯜ ꯇꯝꯕꯤꯔꯣ ꯅꯠꯇ꯭ꯔꯅ ꯑꯣꯖꯥ ꯑꯣꯏꯔꯤꯔꯣ
ꯑꯍꯣꯏ ꯑꯉꯥꯡ ꯇꯥꯎꯕꯒꯤ ꯑꯣꯏꯅ ꯂꯩꯕ ꯑꯗꯨꯒꯤ
ꯑꯣ ꯅꯣꯡ ꯃꯪꯉꯦꯕꯀꯣ
ꯎꯝ
ꯈꯔ ꯂꯥꯞꯄ ꯃꯐꯝ ꯑꯣꯏꯗꯣꯏꯔꯕ
ꯌꯥꯝ ꯀꯟꯅ ꯂꯥꯞꯄꯗꯤ ꯑꯣꯏꯗꯦ ꯑꯗꯨꯝ ꯑꯩꯈꯣꯏ ꯌꯨꯝꯒ ꯈꯔꯕꯨꯗꯤ ꯑꯗꯨꯝ ꯅꯛꯅꯩ
ꯅꯣꯏ ꯌꯨꯝꯁꯦ ꯀꯥꯏꯗꯒꯤ
ꯑꯗꯨꯝ ꯃꯣꯏ ꯐꯣꯡ ꯋꯥꯔꯤ ꯁꯥꯟꯅꯕꯗ ꯍꯥꯏꯗꯤ ꯑ ꯀꯔꯤ ꯃꯤ ꯃꯤꯡ ꯄꯟ ꯌꯥꯗꯕ ꯑꯗꯩ ꯂꯝ ꯄꯟ ꯌꯥꯗꯕ ꯍꯥꯏ ꯔꯤꯡꯗꯔ꯭ꯦ
ꯍꯣ ꯍꯣꯏ ꯌꯥꯏꯗ ꯀꯩꯁꯨ ꯀꯥꯏꯗꯦ ꯑꯩꯖꯨ ꯁꯨꯝ ꯍꯪꯉꯤꯕ ꯍꯥꯏꯗꯨꯅꯤ
ꯑꯣ ꯍꯣꯏ ꯑꯗꯨꯕꯨꯗꯤ ꯑꯗꯣ ꯍꯪꯉꯧꯕꯕꯨꯗꯤ ꯌꯥꯎꯋꯦꯀꯣ ꯑꯗꯣ ꯍꯥꯏꯗꯤ ꯍꯥꯏꯕ ꯌꯥꯗꯦ ꯍꯥꯏꯕꯅꯤꯅ ꯑꯗꯨꯝꯕꯨꯗꯤ ꯍꯥꯏꯗꯦ
ꯍꯣꯏꯗ ꯃꯤꯒꯤ ꯑꯥ ꯀꯩ ꯍꯥꯏꯅꯤ ꯄ꯭ꯔꯥꯏꯚꯦꯠ ꯑꯣꯏꯕ ꯍꯥꯏꯗꯣꯏꯔꯥ ꯑꯗꯨꯗ
ꯑ ꯍꯥꯏꯗꯤ ꯑꯗꯨꯒ ꯂꯣꯏꯗ꯭ꯔꯦ ꯑꯩ ꯐꯣꯂꯦꯁ ꯇꯝꯃꯤ
ꯑꯣ ꯍꯧꯖꯤ ꯕꯦꯆꯂꯔ ꯂꯣꯏꯗ꯭ꯔꯤꯕ
ꯑ ꯑꯗꯨ ꯗ꯭ꯔꯦ ꯑꯗꯨꯝ ꯍꯥꯏꯗꯤ ꯀꯣꯂꯦꯖ ꯇꯝ ꯇꯝꯅ ꯇꯧꯕ ꯍꯥꯏꯇꯥꯔꯦꯅꯦ ꯂꯣꯏꯕ ꯉꯥꯏꯕꯋꯥꯅꯤ ꯏꯀꯣꯅꫭꯃꯤꯛꯁ ꯇꯝꯃꯤ
ꯏꯀꯣꯅꯣꯃꯤꯛꯁ ꯐꯩꯅꯦ ꯗꯤ ꯑꯦꯝꯗ ꯇꯧꯔꯤꯔꯣ
ꯅꯠꯇꯦ ꯀꯩꯅꯣ ꯑꯥ ꯏꯝꯐꯥꯜꯇꯧꯕ‍
ꯏꯝꯐꯥꯜ
ꯑꯥ
ꯑꯣ ꯗꯤ ꯑꯦꯝ ꯗꯤ ꯑꯦꯝꯁꯨ ꯏꯝꯐꯥꯜꯒꯤꯗꯤ ꯑꯣꯏꯗꯣꯏ ꯅꯠꯇ꯭ꯔꫭ
ꯅꯠꯇꯦ ꯑꯥ ꯗꯤ ꯑꯦꯝ ꯅꯃꯨꯛ ꯃꯣꯏꯒꯤ ꯇꯣꯉꯥꯟꯅ ꯌꯨꯅꯤꯚꯔꯁꯤꯇꯤ ꯑꯣꯜꯂꯒ ꯂꯩꯖꯒ꯭ꯔꯦꯗꯅ ꯑꯗꯨ ꯏꯝꯐꯥꯜꯒꯤꯅꯃꯨꯛ ꯑꯦꯝ ꯌꯨꯒꯤ ꯃꯈꯥꯗ ꯂꯩꯕ ꯑꯣꯏꯗꯣꯏꯕ
ꯑꯣ ꯑꯩ ꯏꯝꯐꯥꯜ ꯍꯥꯏꯔ ꯀꯥꯟꯗ ꯑꯩꯗꯤ ꯏꯝꯐꯥꯜꯁꯦ ꯍꯥꯏꯗꯤ ꯁꯨꯞ ꯅꯤꯁꯤꯁꯤꯀꯥ ꯃꯣꯏ ꯀꯣꯂꯣꯅꯤ ꯍꯥꯏꯒꯗꯣꯏꯔꯥ ꯁꯤ ꯑꯗꯨꯝ ꯗꯤ ꯑꯦꯝ ꯑꯗꯩꯗꯤ ꯑꯦꯝ ꯌꯨꯜ
ꯏꯝꯐꯥꯜ ꯀꯣꯂꯦꯖ ꯍꯥꯏꯒꯦ ꯍꯣꯏ ꯍꯣꯏ ꯏꯝꯐꯥꯜ ꯀꯣꯂꯦꯖ ꯍꯥꯏꯕꯅꯦ ꯍꯥꯏꯔꯗꯤ
ꯇꯃꯦ
ꯑꯣ ꯑꯗꫭ ꯃꯤ ꯍꯥꯏꯗꯤ ꯈꯪꯅꯕꯅꯤ ꯏꯝꯐꯥꯜ ꯍꯥꯏꯔꯒ ꯑꯗꯨꯝ ꯗꯤ ꯑꯦꯝ ꯍꯥꯏꯔꯁꯨ ꯏꯝꯐꯥꯜ ꯍꯥꯏꯔꯁꯨ ꯑꯗꯨꯝ ꯃꯤ ꯄꯈꯪ ꯈꯪꯅꯕꯅꯦꯕ ꯑꯗꯨꯅ ꯍꯥꯏꯕꯅꯤ
ꯑꯣ ꯍꯣꯏ ꯆꯨꯝꯃꯤꯅꯦ ꯋꯥꯈꯟꯁꯦ ꯀꯩ ꯆꯝꯊꯣꯡ ꯆꯝꯊꯣꯡ ꯂꫭ ꯀꯥꯡ ꯁꯣꯏꯔꯣ ꯊꯣꯡꯉꯦ ꯍꯥꯏꯈꯤꯕꯗꯣ ꯍꯧꯖꯤꯛ
ꯀꯩꯅꯣ ꯆꯝꯊꯣꯡꯒ ꯀꯥꯡ ꯁꯣꯏꯒ ꯆꯞ ꯃꯥꯟꯅꯗꯕ꯭ꯔꯣ ꯍꯥꯏꯁꯦ
ꯑꯗꯨꯅꯦ ꯑꯩ ꯀꯟꯐ꯭ꯌꯨꯁ ꯆꯠꯂꯤꯁꯦ ꯁꯤꯒꯤ ꯄꯣꯠꯁꯦꯀꯣ ꯂꯝ ꯈꯔꯗꯗꯤ ꯑꯃꯨꯛ ꯑꯥ ꯆꯝꯊꯣꯡ ꯑꯗꯨꯃꯥꯏꯅꯁꯨ ꯍꯥꯏꯅꯩꯕ ꯑꯗꯨ
ꯑꯧ ꯃꯤ ꯈꯔꯅ ꯑꯃꯨꯛ ꯆꯝꯊꯣꯡ ꯍꯥꯏꯕꯁꯨ ꯌꯥꯎꯋ
ꯑ ꯀꯥꯡꯁꯣꯏꯒ ꯆꯝꯊꯣꯡꯒꯁꯤ ꯃꯥꯟꯅꯩ ꯃꯥꯟꯅꯗꯦꯅ ꯌꯥꯝ ꯉꯥꯡꯅꯕꯗꯣ ꯑꯗꯨꯒꯤ ꯑꯩꯁꯨ ꯍꯥꯟꯉꯤꯅꯤꯅꯦ ꯁꯤꯁꯇꯔꯗꯤ ꯃꯥꯟꯅꯩꯅ ꯈꯟꯕ꯭ꯔꯥ
ꯈꯪꯗꯤ ꯆꯝꯅ ꯊꯣꯡꯉꯤꯅꯦ ꯀꯥꯡꯁꯣꯏꯁꯨ ꯆꯝꯅ ꯊꯣꯡꯉꯤꯅꯦ ꯑꯗꯩ ꯆꯝꯊꯣꯡꯁꯨ ꯆꯝꯅ ꯊꯣꯡꯉꯤꯅꯤ ꯆꯞ ꯃꯥꯟꯅꯩ ꯀꯩꯅꯣ ꯑꯗꯣ ꯆꯝꯐꯨꯠꯇꯕꯨ ꯃꯥꯟꯅꯗꯕꯒꯤ ꯋꯥꯅꯤ ꯍꯣꯏ ꯆꯝꯐꯨꯠꯇꯁꯨ ꯑꯃꯨꯛ ꯂꯩꯅꯤ ꯆꯤꯅꯤ ꯊꯥꯛꯄ ꯊꯥꯛꯇꯕ ꯑꯃꯨꯛ ꯂꯩꯕꯅꯤꯅꯦ
ꯆꯝꯐꯨꯠ ꯆꯝꯅ ꯆꯝꯐꯨꯠꯁꯤꯅ ꯀꯩꯒꯤ ꯆꯝꯐꯨꯠ ꯍꯥꯏꯅꯣ ꯀꯥꯡꯁꯣꯏ ꯍꯥꯏꯗꯈꯥꯏ
ꯈꯪꯗꯦꯗ ꯑꯗꯨꯗꯤ ꯑꯩꯁꯨ ꯊꯥꯏꯅꯒꯤ ꯑꯍꯥꯟꯗ ꯍꯪꯕ ꯇꯥꯕꯅꯦ ꯈꯪꯗꯦ
ꯌꯥꯝ ꯂꯥꯏꯅ ꯂꯨꯕꯖꯥꯠꯅꯤꯀꯣ
ꯎꯝ ꯑꯗꯨꯝ ꯆꯝꯊꯣꯡꯖꯤꯗꯣ ꯑꯗꯨꯝ ꯆꯝꯅ ꯑꯇꯩ ꯀꯩ ꯍꯥꯠꯇꯣꯏꯗꯤ ꯊꯣꯡꯉꯅꯤ ꯀꯥꯡꯁꯣꯏꯁꯨ ꯅꯨꯡꯉꯥꯏꯔꯦ ꯆꯞ ꯃꯥꯟꯅꯩ ꯍꯥꯏꯗꯤ ꯆꯝꯅ ꯀꯩꯝ ꯍꯥꯞꯇꯕꯤ ꯑ ꯉꯥꯔꯤꯒ ꯑꯗꯨꯝ ꯇꯧꯔ ꯊꯣꯡꯉꯅꯤ ꯑꯗꯝ ꯆꯞ ꯇꯤ ꯃꯥꯟꯅꯔꯝꯗꯧ ꯈꯜꯂꯦ ꯑꯗꯣ ꯍꯥꯏꯗꯤ ꯁꯨꯝ ꯃꯤ ꯂꯝ ꯂꯝ ꯒꯤ ꯋꯥꯍꯩ ꯂꯩꯗꯅ ꯑꯗꯨ ꯑꯗꯨꯒꯤ ꯈꯦꯠꯅꯕꯗꯣ ꯃꯥꯜꯂꯦ
ꯑꯣꯏꯗꯟ ꯑꯩꯈꯣꯏ ꯑꯩꯈꯣꯏ ꯑꯩꯈꯣꯏꯔꯣꯝꯗꯁꯨꯝ ꯀꯩꯅꯣ ꯍꯥꯏꯅꯩꯌꯦꯕ ꯆꯝꯊꯣꯡꯅ ꯑꯗꯨꯃꯥꯏꯅ ꯍꯥꯏꯌꯦꯕ
ꯎꯝ ꯍꯣꯏ ꯑꯩꯈꯣꯏ ꯃꯩꯇꯩꯂꯣꯟ ꯍꯥꯏꯕ ꯋꯥꯅꯤ ꯑꯗꯨꯝ ꯃꯤ ꯋꯥꯍꯩ ꯃꯥꯟꯅꯗꯕ ꯌꯥꯎꯕꯅꯦ ꯍꯥꯏꯗꯤ ꯑ ꯃꯤ ꯀꯩꯅꯣ ꯑ ꯀꯔꯦ ꯀꯦ ꯈꯔꯦ ꯀ ꯑ ꯅꯨꯡꯗꯥ ꯒ ꯁꯨꯝ ꯃꯄꯥꯟ ꯊꯣꯛꯄ ꯇꯟꯕꯒꯤ ꯑꯃ ꯄꯦꯔꯥ ꯃꯆꯥ ꯑꯃ ꯊꯝꯅꯗ꯭ꯔꯥꯅꯦ
ꯑꯧ ꯑꯧ
ꯊꯣꯡꯕꯁꯤꯁꯨ ꯈꯔ ꯑꯃꯅ ꯄꯦꯂꯥ ꯍꯥꯏ ꯈꯔ ꯑꯃꯅ ꯇꯞ ꯍꯥꯏ ꯑꯗꯨꯗꯒꯤ ꯑꯗꯨꯝ ꯀꯩꯅꯣ ꯑꯇꯣꯞꯄ ꯀꯩꯅꯣꯝ ꯍꯥꯟꯅꯦ ꯑꯗꯨꯃꯥꯏꯅ ꯍꯥꯏꯅꯕꯅꯦ ꯁꯨꯝ ꯋꯥꯍꯩꯗꯣ ꯃꯥꯟꯅꯗꯕꯗꯣ ꯂꯝ ꯂꯝꯒꯦ ꯑꯗꯨꯃꯥꯏꯅ ꯑꯗꯨꯝ ꯍꯣꯟꯉꯦ ꯑꯗꯨꯗꯤ ꯏꯁꯤꯡ ꯍꯣꯟꯅꯕ ꯕꯣꯇꯜ ꯑꯃꯁꯨ ꯂꯩꯕꯅꯤꯅꯦ ꯈꯔ ꯑꯃꯅ ꯕꯣꯇꯜ ꯍꯥꯏ ꯈꯔ ꯕꯨꯡ ꯍꯥꯏꯕ ꯑꯗꯨꯃꯥꯏꯅ ꯍꯥꯏꯕ ꯈꯔ ꯑꯃꯅ ꯑꯩꯈꯣꯏꯒꯤꯗ ꯅ ꯑꯃꯨꯛ ꯔꯥꯍꯨꯜ ꯕꯣꯇꯜ ꯍꯥꯏꯌꯦꯕ ꯑꯗꯨꯃꯥꯏꯅ ꯁꯨꯝ ꯍꯥꯏꯕꯗꯨ ꯃꯥꯟꯕꯗ ꯍꯣꯏ ꯍꯣꯏ ꯍꯣꯏ
ꯑꯣ
ꯑꯗꯨꯃꯥꯏꯅꯁꯨ ꯍꯥꯏꯕꯅꯤꯅꯦ ꯍꯥꯏꯗꯤ ꯂꯝ ꯂꯝꯒꯤ ꯃꯥꯟꯅꯗꯕ ꯃꯌꯥꯝ ꯑꯃ ꯂꯩꯔꯝꯅꯤꯕ ꯑꯗꯨꯝ ꯍꯥꯏꯗꯤ ꯃꯅꯤꯄꯨꯔꯗ ꯂꯩ ꯍꯥꯏꯖꯕ ꯋꯥꯅꯤ ꯁꯨꯝ ꯋꯥꯍꯩ ꯋꯥꯠ ꯇꯥ ꯈꯔ ꯈꯦꯠꯅꯕ ꯂꯩꯗꯅ ꯃꯤ ꯂꯝ ꯂꯝꯒꯤ ꯑꯗꯨꯝꯕꯒꯤ ꯑꯣꯏꯔꯝꯗꯧꯁꯨ ꯃꯥꯜꯂꯦꯅ ꯈꯜꯂꯦ ꯑꯩꯗꯤ
ꯑꯣꯏꯗꯣꯏꯅꯦ ꯑꯃ ꯀꯩꯅꯣꯁꯨ ꯀꯩ ꯍꯥꯏꯒꯦ ꯆꯥꯅꯕ ꯑꯃ ꯃꯣꯔꯣꯛ ꯃꯠꯄꯗꯒ ꯍꯥꯞꯄꯗꯣ ꯈꯪꯕ꯭ꯔꯥ ꯑꯃ ꯃꯔꯨ ꯃꯔꯨ ꯉꯥꯏꯔꯣꯡꯅ ꯍꯥꯏꯕꯗꯣ
ꯈꯪꯗꯦ ꯑꯗꯨꯗꯣ ꯀꯩꯅꯣ ꯃꯁꯛꯄꯨꯗꯤ ꯈꯪꯉꯦꯕ ꯑꯗꯨꯒ ꯃꯃꯤꯡꯗꯣ ꯀꯩ ꯀꯧꯒꯦꯗꯤ ꯈꯪꯗꯦ ꯑꯃ ꯃꯣꯛ ꯁꯥꯕ꯭ꯔꯥ ꯀꯩꯅꯣꯝꯃ ꯆꯤꯡꯕꯒꯤ ꯇꯥꯏꯞ ꯇꯧꯋꯦ ꯀꯥꯏ ꯍꯥꯏꯕꯅꯤꯅꯦ
ꯀꯩꯅꯣ ꯎꯝ ꯌꯥꯝ ꯍꯥꯎꯕꯅꯦꯕꯀꯣ ꯁꯥ ꯊꯣꯡꯕꯗꯒ ꯑꯗꯨꯃꯥꯏꯅꯁꯨ ꯍꯥꯞꯅꯕꯒꯨꯝ ꯇꯧꯕꯅꯦ
ꯍꯣꯏ ꯎꯕꯗꯤ ꯎꯏꯌꯦ ꯑꯗꯣ ꯈꯪꯗꯦ ꯀꯃꯥꯏ ꯍꯥꯎꯕ꯭ꯔꯥ ꯍꯥꯎꯇꯕ ꯑꯩꯈꯣꯏ ꯆꯥꯔꯨꯗꯕꯅꯤꯅ
ꯑꯥ ꯃꯔꯨ ꯃꯔꯨ ꯑꯗꯨꯏꯗꯣ ꯑꯥ
ꯃꯤ ꯂꯝ ꯈꯔꯗꯗꯤ ꯑꯃꯨꯛ ꯀꯩꯅꯣ ꯍꯥꯏꯅꯩꯌꯦꯕ ꯉꯥꯏꯔꯣꯡ ꯍꯥꯏꯔꯦ ꯈꯔ ꯑꯝꯇꯅ ꯑꯃꯨꯛ ꯎꯁꯤꯡꯁꯥ ꯑꯗꯨꯃꯥꯏꯅꯁꯨ ꯍꯥꯏꯅꯩꯌꯦꯕ ꯑꯗꯨ ꯈꯪꯗꯦ ꯁꯤꯁꯇ ꯆꯥꯗ꯭ꯔꯤꯝꯅꯤꯅ ꯑꯃꯨꯛ
ꯀꯩꯅꯣꯗꯨ ꯅꯠꯇ꯭ꯔꯣ ꯀꯔꯤ ꯎꯒꯤꯗꯥꯕꯗ ꯇꯧꯕ ꯃꯆꯩꯗꯨ ꯅꯠꯇ꯭ꯔꯣ
ꯑꯗꯨꯅꯦ ꯑꯃ ꯀꯩꯅꯣ ꯆꯥ ꯂꯣꯟꯕꯗꯒ ꯍꯥꯞꯄ ꯑꯃ ꯂꯩꯗꯅ ꯑꯗꯨꯁꯨ ꯎꯁꯤꯡ ꯑꯗꯨꯃꯥꯏꯅ ꯍꯥꯏꯅꯩ ꯍꯥꯏꯗꯤ ꯎ ꯃꯀꯨꯗꯣ
ꯀꯥꯏꯇꯁ ꯕꯥ ꯇꯨꯔꯥ
ꯅꯠꯇꯦ ꯅꯠꯇꯦ ꯑꯗꯨ ꯅꯠꯇꯕ ꯇꯦꯁꯄꯇꯥ ꯃꯅꯥꯅ ꯑꯃꯨꯛ ꯃꯥꯅ ꯑꯃꯨꯛ ꯂꯤꯐꯅꯤꯗꯅ ꯍꯧꯖꯤꯛꯀꯤꯗꯨꯅ ꯎ ꯃꯀꯨꯅꯦ ꯑꯗꯨꯃꯥꯏ ꯍꯥꯏꯕꯅꯦꯕ ꯑꯗꯨ ꯑꯗꯨꯁꯨ ꯎꯁꯤꯡꯁꯥꯗꯨꯃꯥꯏ ꯍꯥꯏꯅꯔꯦ ꯑꯗꯨꯒ ꯍꯧꯖꯤꯛꯀꯤ ꯉꯥꯏꯔꯣꯡ ꯑꯩꯅ ꯍꯥꯏꯁꯤꯁꯨ ꯑꯃꯨꯛ ꯑꯗꯨꯅ ꯑꯃꯨꯛ ꯃꯍꯩꯅꯦꯕ
ꯎꯝ
ꯑꯗꯨꯗ ꯃꯇꯨꯝ ꯃꯇꯨꯝ ꯃꯌꯥꯝ ꯄꯥꯟꯕ ꯑꯗꯨ ꯕꯖꯥꯔꯗꯁꯨ ꯃꯌꯥꯝꯕꯨꯗꯤ ꯌꯣꯟꯕꯅꯦ ꯌꯦꯟꯒꯨꯝꯕ ꯑꯣꯏꯔꯣ ꯁꯥꯒꯨꯝꯕ ꯁꯨꯕꯗꯣ ꯍꯥꯏꯗꯤ ꯃꯣꯔꯣꯛ ꯃꯦꯠꯄ ꯁꯨꯕ ꯑꯗꯨꯒꯝꯕꯗ ꯌꯥꯝ ꯄꯛꯅꯕ ꯍꯥꯏꯇꯥꯔꯦ ꯌꯥꯝ ꯍꯧꯒꯅꯤ ꯆꯥꯔꯒ ꯈꯪꯒꯅꯤ ꯅꯣꯡꯃ ꯆꯥꯎꯋ
ꯑꯣ ꯑꯩꯗꯣ ꯍꯥꯏꯗꯤ ꯀꯩꯅꯣ ꯆꯥꯕ ꯊꯛ ꯈꯔ ꯄꯦꯜꯂꯦꯕ ꯑꯗꯨꯗꯒꯤ ꯍꯥꯏꯗꯤ ꯁꯨꯝ ꯑꯅꯧꯕꯒ ꯍꯁꯦ ꯑꯩꯅ ꯁꯨꯝ ꯇꯦꯁ ꯇꯧꯗ꯭ꯔꯤꯕꯅꯤꯅ ꯆꯥꯅꯤꯡꯗꯕꯗ ꯍꯥꯏꯗꯤ ꯆꯥꯗ꯭ꯔꯒꯁꯨ ꯑꯃ ꯑ ꯆꯥꯗ꯭ꯔꯤꯀꯥꯟꯅ ꯍꯩꯅꯔꯣꯏꯗꯧꯕ ꯃꯥꯟꯕ ꯑꯗꯨꯩ ꯍꯥꯎꯔꯣꯏꯗꯕꯒ ꯃꯥꯟꯕꯗꯣ ꯑꯗꯨꯃꯥꯏꯅ ꯌꯥꯝ ꯇꯧꯒꯜꯂꯦꯕ ꯑꯗꯨꯗꯨꯅ ꯍꯥꯏꯗꯤ ꯍꯣꯏ ꯑꯩꯅ ꯆꯥꯈꯤꯕ ꯄꯣꯠꯁꯤꯡꯗꯨꯗꯤ ꯑꯗꯨꯝ ꯆꯥꯔꯦ ꯑꯗꯨ ꯅꯠꯇꯕꯤ ꯑꯇꯣꯞꯄ ꯑꯅꯧꯕ ꯍꯥꯏꯗꯤ ꯅ꯭ꯌꯨ ꯊꯤꯡ ꯑ꯭ꯌꯨ ꯊꯤꯡꯁ ꯀꯩꯗꯣ ꯑꯗꯨꯗꯁꯨ ꯇ꯭ꯔꯥꯏ ꯇꯧꯅꯤꯡꯗꯕ ꯁꯨꯝ ꯑꯆꯆꯥꯕ ꯑꯃ ꯑꯗꯨꯝ ꯆꯥꯈꯤꯕꯗꯣ ꯑꯗꯨꯃꯥꯏꯅ ꯑꯣꯏꯅ ꯇꯧꯋꯦꯕ ꯑꯅꯧꯕ ꯆꯥꯅꯤꯡꯕꯗꯣ ꯄꯣꯛꯇꯧ ꯍꯥꯏꯗꯤ ꯃꯤꯅꯦꯒ ꯑꯦ ꯁꯤꯁꯦ ꯍꯥꯎꯅꯤꯌꯦ ꯇ꯭ꯔꯥꯏ ꯇꯧ ꯀꯥꯏ ꯍꯥꯏꯕꯗꯨ ꯑꯗꯨ ꯍꯥꯏꯗꯤ ꯈꯪꯗꯦ ꯍꯥꯎꯔꯣꯏꯗꯕ ꯃꯥꯟꯕꯗꯣ ꯑꯗꯨꯃꯥꯏꯅ ꯌꯥꯝ ꯇꯧꯒꯜꯂꯤ ꯑ ꯀꯩꯀꯣ ꯑ ꯍꯔꯥꯎ ꯍꯔꯥꯎ ꯍꯥꯏꯗꯤ ꯍꯥꯎꯗꯧ ꯃꯥꯜꯂꯒ ꯆꯥꯕ ꯅꯅꯤ ꯇꯟ ꯇꯟꯈꯩ ꯆꯥꯕꯅꯤ ꯑꯗꯨꯝ ꯆꯥꯕ ꯀꯥꯟꯗꯁꯨ ꯍꯥꯎ ꯇꯧꯕꯗꯣ ꯑꯗꯨꯃꯥꯏꯅ ꯑꯣꯏꯅ ꯇꯧꯈꯔꯦ ꯍꯥꯏ ꯇꯥꯏ ꯑꯗꯨ ꯌꯥꯝ ꯆꯥꯒꯟꯗꯤꯦ ꯑꯗꯨꯝ ꯍꯣꯏ ꯍꯥꯟꯅ ꯆꯥꯏꯕꯗꯣ ꯆꯥꯏ ꯑꯗꯨꯒ ꯅꯧꯧꯕ ꯁꯨꯝ ꯊꯂꯛꯄꯈꯩꯗꯣ ꯑꯗꯨ ꯆꯥꯕ ꯁꯤꯗꯂ ꯑꯝꯇ ꯇꯧꯋ ꯍꯩꯅꯌꯥꯝ ꯍꯩꯅꯒꯟꯗꯕꯁꯨ ꯇꯧꯒꯜꯂꯦꯕ ꯑꯩꯗꯣ ꯑꯗꯨꯒꯤ ꯇꯥꯕ ꯊꯧꯕꯗ ꯀꯌꯥꯝ ꯄꯤꯕꯅꯦ ꯑꯈꯨꯝ ꯃꯃꯥꯡ ꯍꯥꯏꯅꯁꯨ ꯁꯨꯃꯥꯏꯅ ꯇꯧꯕꯁꯦ ꯑꯉ
ꯑꯣ ꯍꯛꯆꯥꯡ ꯌꯥꯝ ꯁꯣꯠꯂꯝꯗꯧ ꯃꯥꯜꯂꯦ ꯑꯗꯨꯗꯤ
ꯑꯥ ꯑꯥ ꯍꯣꯏ ꯍꯣꯏ ꯅꯥꯎꯗꯤ ꯈꯔ ꯅꯥꯒꯜꯂꯤ
ꯑꯣ ꯑꯗꯨꯗꯤ ꯁꯤꯁꯇꯔ ꯈꯣꯏ ꯄꯥꯝꯖꯕ ꯌꯦꯟꯖꯥꯡꯗꯤ ꯀꯩ ꯑꯣꯏꯔꯤꯅꯣ ꯑꯗꯨꯗꯤ
ꯄꯥꯝꯖꯕꯁꯤ ꯈꯪꯗꯦꯅ ꯑꯩꯗꯤ ꯊꯥꯎ ꯉꯣꯔꯗꯤ ꯂꯣꯏ ꯌꯥꯏ ꯑꯗꯣ ꯊꯥꯎ ꯉꯧꯔꯁꯨ ꯑꯩꯅ ꯆꯥꯅꯤꯡꯗꯕ ꯑꯣꯏꯔꯗꯤ ꯈꯪꯗꯦꯔꯦ ꯄꯥꯝ ꯄꯥꯝꯗꯕ ꯑꯗꯨꯒꯒꯅꯤ ꯃꯣꯏ ꯆꯅꯤꯡꯨꯝ ꯐꯉꯒꯨꯝ ꯃꯔꯤꯄꯥꯥ ꯀꯔ ꯑꯗꯨꯒꯗꯨꯒ ꯀꯣꯕꯤꯂꯦꯁ ꯑꯗꯨ ꯅꯨꯄꯥꯝꯃꯤ ꯑꯗꯨꯨ ꯆꯒꯦꯝ ꯄꯣꯡꯕ ꯑꯃꯗꯤꯗꯤ ꯃꯌꯥꯝ ꯄꯥꯝꯃꯦ ꯑꯗꯣ ꯑꯩꯗꯣ ꯍꯥꯏꯗꯤ ꯑ ꯅꯅꯥꯒꯤ ꯌꯥꯝ ꯀꯥꯟ ꯆꯥꯎꯥꯎꯒꯤꯗ ꯑꯗꯨ ꯌꯥꯗ꯭ꯔꯒꯁꯨ ꯑꯗꯨꯝ ꯃꯥ ꯃꯥꯛꯇ ꯆꯥꯍꯟꯕꯒꯗꯤ ꯑꯗꯨꯝ ꯌꯥꯎꯔꯦ ꯍꯥꯏ ꯆꯥꯅꯤꯡꯕꯅꯤꯅꯀꯣ
ꯁꯨꯛ ꯀꯨꯝꯕꯗꯤ ꯊꯛꯄ ꯄꯥꯝꯗ꯭ꯔꯣ
ꯎꯝ ꯑꯗꯨꯝꯕꯒꯗꯤ ꯑꯗꯨꯝ ꯆꯥꯏꯔꯦ ꯍꯥꯏꯗꯤ ꯊꯥꯏꯟꯗꯁ ꯍꯈꯣꯏ ꯌꯦꯟꯅꯦ ꯉꯥꯅꯨꯅꯦ ꯑꯗꯨ ꯑꯣꯛꯇꯨ ꯆꯥꯕꯨꯗꯤ ꯌꯥꯏꯦ ꯑꯗꯣ ꯑꯣꯛꯇꯨꯁꯨ ꯈꯜꯂꯦ ꯍꯥꯏꯗꯤ ꯑꯣꯛꯁꯦ ꯆꯥꯕ ꯀꯥꯟꯗꯅꯦ ꯈꯪꯕ꯭ꯔꯥ ꯃꯥꯒꯤ
ꯎꯝ
ꯍꯥꯟꯅꯔ ꯀꯩꯅꯣ ꯈꯪꯗꯦ ꯑꯃ ꯆꯥꯕ ꯀꯥꯟꯗ ꯃꯅꯝ ꯆꯦꯟꯕ ꯑꯃꯨꯛ ꯌꯥꯎꯋꯦꯕ
ꯑꯣ
ꯑꯥ ꯑꯗꯨꯃꯥꯏꯅꯗꯤ ꯊꯦꯡꯅꯩ ꯑꯗꯨꯗꯒꯤ ꯃꯅꯝ ꯆꯦꯟꯗꯕꯁꯨ ꯃꯁꯥꯗꯣ ꯀꯩꯅꯣꯝ ꯆꯥꯕ ꯀꯥꯟꯗ ꯈꯪꯗꯔ ꯑ ꯃꯅꯨꯡꯗ ꯕ꯭ꯂꯦꯛ ꯕ꯭ꯂꯦꯛ ꯇꯧꯔꯒ ꯀꯃꯥꯏꯅ ꯍꯥꯏꯗꯣꯏꯅꯣ ꯈꯪꯗꯦꯅꯦ ꯎ ꯎ ꯇꯥ ꯍꯥ
ꯃꯇꯨꯒꯨꯝꯕ ꯑꯃ
ꯃꯨ ꯅꯠꯇꯦ ꯑꯗꯨ ꯅ ꯑꯃꯨꯛ ꯀꯦꯞꯁꯨꯒꯤꯗꯅꯤꯗꯅ ꯑꯗꯨ ꯀꯦꯞꯁꯨꯜꯗꯨ ꯅꯠꯇꯕ ꯍꯥꯏꯗꯤ ꯀꯔꯤ ꯃꯥꯒꯤ ꯃꯇꯨꯡꯣꯡꯗꯣ ꯃꯠꯇ ꯈꯝꯕ ꯑꯗꯔ ꯌꯥꯎꯕ ꯌꯥꯎꯕ ꯑꯗꯨꯗꯣ ꯈꯪꯗꯦ ꯀꯅꯣ ꯀꯃꯥꯏꯅ ꯍꯥꯏꯗꯣꯏꯅꯣ ꯑꯗꯨꯃꯥꯏꯅ ꯊꯤꯅꯕ ꯌꯥꯝ ꯌꯥꯎꯋꯦ ꯑꯗꯨꯗ ꯑꯩꯅ ꯑꯃꯨꯛ ꯈꯔ ꯍꯥꯟꯅꯗꯒꯤ ꯍꯩꯅꯒꯟꯗꯕꯤ ꯍꯪꯒꯣꯏꯗꯟꯒꯤ ꯌꯥꯝ ꯇꯧꯕꯅꯤꯅꯀꯣ ꯑꯗꯣ ꯑꯣ ꯁꯦ ꯄꯣꯛꯆꯥ ꯆꯥꯕꯗꯨ ꯑꯣꯏꯔꯗꯤ ꯍꯥꯏꯗꯤ ꯄꯨꯜꯂꯒ ꯆꯥꯏ ꯍꯥꯏꯇꯥꯔꯦꯅꯦ ꯑꯗꯨꯗꯒꯤ ꯃꯇꯣꯡ ꯀꯩꯝ ꯇꯧꯗ꯭ꯔꯁꯤ ꯑꯃꯨꯛ ꯈꯨꯊꯣꯡꯗ ꯍꯥꯏꯗꯤ ꯑꯩꯅ ꯆꯥꯅꯤꯡꯕ ꯈꯨꯊꯣꯡꯅꯦꯕ ꯑꯗꯨꯗ ꯍꯣꯡ ꯆꯥꯔ ꯀꯅ ꯇꯧ ꯑꯗꯨꯒ ꯍꯣꯏ ꯁꯟꯁꯨ ꯑꯗꯨꯝ ꯆꯠꯦ ꯑꯗꯣ ꯁꯟꯗꯨ ꯌꯥꯝ ꯀꯟꯅ ꯄꯥꯝꯕꯕꯨꯗꯨꯕꯨꯗꯤ ꯍꯥꯟꯅꯕꯨꯗꯤ ꯌꯥꯝ ꯄꯥꯝꯃꯝꯃꯦꯗ ꯑꯗꯣ ꯍꯧꯖꯤꯛꯀꯥꯟꯗꯤ ꯆꯥꯅꯃꯤꯗꯦ ꯍꯣꯏ ꯍꯧꯖꯤꯛꯀꯤ ꯑꯣꯏꯅꯗꯤ ꯌꯦꯟꯅꯤ ꯏꯍꯥꯎ ꯍꯥꯎꯔꯦ
ꯑꯣꯦ ꯑꯣꯀꯦꯁ ꯣꯏꯂꯔ ꯍꯥꯏ ꯆ ꯑꯥꯎꯅ ꯑꯐꯕ
ꯎꯝ
ꯑꯗꯣ ꯈꯪꯗꯦ ꯃꯤꯗꯤ ꯑꯣ ꯍꯣꯏ ꯍꯣꯏ ꯇꯧꯔꯣ ꯑ ꯑ